ꯍꯣꯏ ꯅꯨꯡꯉꯥꯏꯔꯤꯕꯣ ꯍꯣꯏ ꯇꯥꯏꯌꯦ ꯇꯥꯕ꯭ꯔꯥ
ꯑꯥꯑꯥ ꯇꯥꯏ ꯇꯥꯏ
ꯍꯣꯏ ꯂꯝꯕꯤꯗꯔ
ꯑꯧ ꯂꯝꯕꯤ ꯆꯠꯂꯤꯌꯦ ꯑꯣꯏꯁꯅꯨ ꯑꯗꯨꯝ ꯉꯥꯡꯅꯕ ꯌꯥꯅꯤ
ꯀꯥꯏ ꯀꯥꯏꯗꯦ ꯀꯥꯏꯗꯦ ꯀꯗꯥꯏꯗ ꯆꯠꯀꯦꯔꯣ
ꯑꯩ ꯑꯁꯦ ꯗꯨꯀꯥꯟꯗ ꯊꯣꯛꯔꯨꯈꯤꯒꯦ ꯄꯣꯠ ꯑꯝ ꯇꯪ ꯂꯩꯔꯨꯒꯦ ꯇꯧꯕ ꯅꯣꯏ ꯅꯣꯡ ꯆꯨꯕ꯭ꯔꯣ ꯅꯣꯏꯗꯤ
ꯍꯥ ꯆꯨꯗꯦ ꯍꯧꯖꯤꯛꯇꯤ ꯅꯨꯡꯉꯥꯏꯅ ꯂꯩꯌꯦ ꯆꯨꯁꯨ ꯆꯨꯗꯦ ꯀꯟꯁꯨ ꯀꯟꯗꯦ ꯅꯨꯡꯁꯥ ꯍꯥꯍꯥ
ꯑꯣ ꯑꯩꯈꯣꯏꯗꯤ ꯅꯣꯡ ꯆꯨꯔꯒꯀꯣ ꯌꯥꯝ ꯏꯪꯉꯦ ꯅꯨꯡꯉꯥꯏꯌꯦ ꯉꯁꯤꯒꯤ ꯋꯦꯗ꯭ꯔꯁꯦ
ꯑꯥ
ꯎꯝ
ꯀꯔꯤ ꯏꯟꯁꯥꯡꯅ ꯆꯥꯕ ꯉꯁꯤꯗꯤ ꯀꯔꯤ ꯃꯊꯦꯜ ꯆꯥꯔꯦ ꯑꯩꯈꯣꯏꯅ ꯉꯁꯤꯁꯦ ꯑꯝ ꯑꯂꯨꯒ ꯁꯧꯒ꯭ꯔꯤꯒ ꯂꯣꯏꯅꯃꯛ ꯍꯥꯞꯄꯦ ꯑꯗꯨꯒ ꯁꯣꯏꯕꯨꯝ ꯍꯥꯏꯕ꯭ꯔꯥ ꯑꯗꯨꯁꯨ ꯍꯥꯞꯄꯦ ꯑꯗꯨ ꯍꯥꯞꯄꯔꯒ ꯆꯥꯏ ꯍꯥꯎꯕꯅꯤ
ꯃꯇꯝꯒꯤ
ꯍꯣꯏ ꯃꯇꯝꯒꯤ ꯏꯟꯁꯥꯡ ꯍꯥꯞꯔꯥꯒ ꯆꯥꯏ ꯅꯣꯏꯗꯤ
ꯈꯣꯏꯁꯨ ꯅꯪꯅ ꯍꯥꯏꯕꯒꯨꯝꯅ ꯑꯗꯨꯝ ꯆꯥꯏꯌꯦ ꯁꯧꯒ꯭ꯔꯤ ꯑꯂꯨ
ꯀꯪꯒꯤ ꯑꯦꯟꯁꯥꯡꯗꯣ ꯌꯥꯝ ꯍꯥꯎꯕꯅꯤꯗ
ꯍꯣꯏ ꯑꯗꯨꯅ ꯑꯩꯈꯣꯏ ꯑꯥ ꯑꯗꯨꯅꯀꯣ ꯑꯩꯈꯣꯏꯒꯤ ꯏꯁꯥ ꯐꯍꯜꯂꯦꯗ
ꯍꯣꯏ ꯍꯣꯏ ꯍꯣꯏ ꯁꯥꯕ ꯃꯇꯝꯗꯀꯣ ꯎꯝ ꯍꯛꯆꯥꯡꯗꯤ ꯅꯨꯡꯉꯥꯏꯕꯅꯦ
ꯑꯥ ꯍꯤꯡꯒꯣꯟ
ꯍꯤꯡꯒꯣꯜ ꯒꯇꯤ ꯀꯣꯏꯕ꯭ꯔꯥ ꯑꯥꯍꯥ ꯇꯧꯗꯦ ꯑꯩꯈꯣꯏꯗꯤ
ꯑꯣ ꯑꯣ ꯑꯣ
ꯃꯄꯥꯟꯗ ꯂꯩꯕꯅꯤꯅꯀꯣ ꯑꯄꯥꯟꯗ ꯂꯩꯔꯒ ꯑꯗꯨ ꯎꯝ
ꯎꯝ ꯃꯄꯥꯟꯗ ꯂꯩꯔꯁꯨ ꯃꯤꯁꯤꯡꯗꯤ ꯒꯝꯂꯥꯒꯨꯝꯕꯗꯀꯣ
ꯇꯧꯔꯝꯃꯦ ꯑꯗꯨꯗꯤ ꯇꯧꯒꯅꯤ ꯁꯧꯒ꯭ꯔꯤꯗꯣ ꯑꯥ ꯑꯩꯁꯨ ꯍꯥꯞꯄꯅꯤ ꯁꯧ ꯁꯧꯒ꯭ꯔꯤꯗꯤ ꯑꯩꯈꯣꯏꯒꯤ ꯇꯦꯔꯦꯁꯇ ꯑꯩꯅ ꯍꯥꯞꯄꯤꯕꯀꯣ
ꯑꯣ
ꯑꯗꯨꯒ ꯑꯁ ꯑꯗꯨꯨꯅ ꯆꯥꯕꯅꯤ ꯎꯝ
ꯑꯣ ꯑꯣ ꯑꯣ
ꯍꯤꯟꯁꯥꯡ ꯂꯩꯇ꯭ꯔꯗꯤ ꯑꯥ ꯑꯗꯨꯝ ꯅꯧꯕꯅꯤ ꯁꯧꯒ꯭ꯔꯤꯗꯣ ꯑꯂꯨꯒ ꯗꯥꯜꯒ ꯑꯦꯟꯁꯥꯡ ꯂꯩ ꯂꯩꯇꯕ ꯃꯇꯝꯗꯀꯣ
ꯑꯧ
ꯁꯧꯒ꯭ꯔꯤ ꯏꯟꯁꯥꯡ ꯆꯥꯔꯦ ꯂꯧꯔꯒ
ꯍꯥꯎꯋꯦ ꯑꯗꯨꯅ
ꯍꯣꯏ
ꯁꯥꯟꯅꯕ ꯌꯦꯡ ꯁꯥꯟꯅꯕ ꯂꯩꯕ꯭ꯔꯥ ꯉꯁꯤ ꯉꯁꯤ ꯁꯥꯟꯅꯕ ꯂꯩꯕ꯭ꯔꯥ
ꯂꯩꯌꯦ ꯍꯥꯏꯕꯒꯨꯝ ꯍꯣꯏ
ꯅꯪꯁꯨ ꯌꯦꯡꯗꯕ꯭ꯔꯥ
ꯑꯩꯗꯤ ꯌꯦꯡꯗꯦ ꯃꯇꯝ ꯁꯪꯗꯦ ꯑꯉꯥꯡꯅ ꯇꯨꯝꯍꯟꯗꯦ ꯑꯩꯗꯤ ꯑꯉꯥꯡꯅ ꯌꯦꯡꯍꯟꯗꯦ ꯐꯣꯟ ꯈꯖꯤꯛꯇꯪꯃꯛ ꯃꯈꯣꯟ ꯊꯣꯛꯄ ꯀꯥꯟꯗꯀꯣ
ꯍꯣꯏ
ꯃꯥꯗꯤ ꯑꯗꯨꯝ ꯍꯧꯒꯠꯂꯒ ꯃꯃꯤ ꯇꯧꯔꯒ ꯑꯝꯐꯥꯎ ꯌꯥꯗꯦ
ꯑꯩꯁꯨ ꯌꯦꯡꯗꯕꯅꯤ ꯏꯊꯟꯇꯅꯤ ꯑꯗꯨꯕꯨ ꯑꯍꯥ ꯌꯦꯡꯅꯤꯡꯗꯕꯒ ꯍꯥꯏꯗꯤ ꯌꯥꯝ ꯇꯨꯝꯅꯤꯡꯕ ꯃꯈꯣꯏꯒꯤ ꯃꯇꯝꯁꯦ ꯑꯩꯈꯣꯏꯒꯤ ꯃꯇꯝꯒ ꯆꯥꯟꯅꯗ꯭ꯔꯦꯅꯦ
ꯍꯣꯏ
ꯑꯩꯈꯣꯏ ꯇꯨꯝꯕ ꯃꯇꯝꯗ ꯃꯈꯣꯏꯅ ꯍꯧꯒꯠꯄ ꯑꯗꯨꯒꯤ ꯌꯦꯡꯗ꯭ꯔꯤ
ꯑꯗꯨꯅꯦ ꯌꯦꯡꯕ ꯑꯝ ꯐꯥꯎ ꯅꯨꯡꯉꯥꯏꯇꯦ
ꯑꯍꯣꯏ
ꯑꯩꯈꯣꯏ ꯃꯄꯥꯗꯤ ꯑꯗꯨꯝ ꯌꯦꯡꯉꯦ ꯔꯨꯝ ꯑꯃꯗꯀꯣ
ꯍꯣꯏ
ꯃꯥꯗꯤ ꯐꯖꯅ ꯌꯦꯡꯕꯅꯤ ꯑꯩꯁꯨ ꯌꯦꯡꯅꯤꯡꯉꯦ ꯑꯗꯨ ꯑꯣꯏꯔꯁꯨ ꯌꯥꯗꯕꯅꯤꯅ ꯎꯄꯥꯏ ꯑꯗꯨꯝ ꯇꯨꯝꯊꯣꯛꯄꯅꯦ
ꯑꯥ
ꯎꯝ ꯅꯣꯏꯗꯤ ꯀꯩꯗꯧꯉꯩ ꯂꯥꯛꯀꯅꯤ
ꯑꯩꯈꯣꯏꯗꯤ ꯑꯥ ꯗꯤꯁꯦꯝꯕꯔꯒꯨꯝꯕꯗ ꯂꯥꯛꯀꯅꯤ
ꯑꯣ ꯑꯣ
ꯍꯧꯖꯤꯛꯀꯥꯟꯗꯤ ꯃꯄꯥꯟꯗ ꯑꯗꯨꯝ ꯂꯩꯔꯤꯌꯦ
ꯎꯝ ꯁꯥꯗꯤ ꯁꯥꯔꯝꯒꯗꯧꯕ ꯃꯥꯜꯂꯦ ꯅꯣꯡ ꯆꯨꯗ꯭ꯔꯗꯤ
ꯍꯣꯏ ꯅꯣꯡ ꯆꯨꯗ꯭ꯔꯗꯤ ꯀꯟꯅ ꯁꯥꯕꯅꯤ ꯑꯗꯨꯕꯨ ꯑ ꯉꯔꯥꯡꯗꯣ ꯅꯣꯡ ꯐꯖꯅ ꯇꯥꯕꯤꯔꯝꯕ ꯑꯗꯨꯒꯤ ꯍꯧꯖꯤꯛ ꯗꯤ ꯑꯗꯨꯝ ꯅꯨꯡꯉꯥꯏꯅ ꯂꯩꯔꯤ
ꯑꯣ ꯑꯣ
ꯅꯍꯥꯟꯗꯤ ꯌꯥꯝ ꯁꯥꯃꯟꯕꯒꯤ ꯃꯦ ꯖꯨꯟ ꯃꯦ ꯖꯨꯟꯒꯨꯝꯕꯗ ꯌꯥꯝ ꯁꯥꯕꯅꯤ ꯃꯄꯥꯟꯗꯀꯣ ꯍꯧꯖꯤꯛ ꯖꯨꯂꯥꯏꯗꯒꯤ ꯈꯔꯗꯤ ꯅꯣꯡꯒꯤ ꯁꯤꯖꯟꯅꯤꯅꯀꯣ ꯃꯥꯒꯤ ꯁꯤꯖꯟ ꯃꯥꯒꯤ ꯃ ꯃꯇꯝꯅꯤꯅ ꯍꯧꯖꯤꯛ ꯃꯇꯝꯗꯤ ꯑ ꯏ ꯅꯣꯡ ꯆꯨꯕ ꯃꯇꯝ ꯑꯣꯏꯔꯕꯒꯤ ꯈꯔꯗꯤ ꯂꯩꯕ ꯅꯨꯡꯉꯥꯏꯌꯦ
ꯍꯣꯏ ꯃꯊꯪ ꯊꯥ ꯑ ꯃ ꯃꯊꯪ ꯊꯥꯒꯨꯝꯕꯗꯤ ꯌꯥꯝ ꯁꯥꯔꯅꯤ ꯅꯣꯡ ꯆꯨꯗ꯭ꯔꯗꯤ
ꯍꯣꯏ
ꯑꯗꯨꯒ ꯑꯗꯨꯝ ꯈꯔ ꯈꯔ ꯎꯝ ꯈꯔ ꯈꯔ ꯑꯗꯨꯝ ꯏꯪꯕ ꯍꯧꯔꯅꯤꯗꯥ ꯅꯣꯕꯦꯝꯕꯔ ꯗꯤꯁꯦꯝꯕꯔꯒꯨꯝꯕ ꯂꯥꯛꯔꯗꯤ ꯑꯗꯨꯝ ꯏꯪꯔꯅꯤ ꯀꯨꯝꯁꯤꯁꯦ ꯍꯦꯟꯅꯁꯨ ꯁꯥꯏꯌꯦ ꯑꯁ ꯁꯥꯃꯟꯗꯅ ꯅꯨꯡꯁꯥ ꯊꯣꯛꯇ꯭ꯔꯁꯨ ꯑꯗꯨꯝ ꯁꯥꯕꯀꯣ ꯅꯨꯡꯉꯥꯏꯗ꯭ꯔꯦꯗ
ꯍꯣꯏ
ꯎꯝ
ꯗꯤꯁꯦꯝꯕꯔꯒ ꯖꯅꯋꯥꯔꯤꯒꯨꯝꯕꯗꯗꯤ ꯏꯪꯃꯟꯕꯒꯤ ꯂꯩꯕ ꯅꯨꯡꯉꯥꯏꯇꯕ
ꯎꯝ
ꯑꯣꯛꯇꯣꯕꯔ ꯅꯕꯦꯝꯕꯔ ꯑꯗꯨꯒ ꯐꯦꯕꯋꯥꯔꯤ ꯃꯥꯔꯆ ꯑꯦꯄ꯭ꯔꯤꯜ ꯐꯥꯎꯗꯤ ꯂꯩꯕ ꯅꯨꯡꯉꯥꯏꯌꯦ ꯁꯥꯕ ꯃ ꯐꯝꯗꯀꯣ ꯍꯣꯏ ꯎꯝ ꯍꯧꯖꯤꯛ ꯃꯠ ꯇꯝꯁꯦ ꯅꯣꯡ ꯆꯨꯔꯗꯤ ꯑꯗꯨꯝ ꯐꯖꯥꯅ ꯆꯨꯔꯗꯤ ꯇꯝ ꯄꯥꯛꯇꯅꯤꯅꯀꯣ ꯆꯨꯃꯟꯕꯒꯤ ꯃꯄꯥꯟ ꯊꯣꯛꯄꯁꯨ ꯌꯥꯗꯕ ꯫ ꯑꯗꯨꯝ ꯇꯧꯕꯅꯤ ꯑꯗꯨꯒ ꯅꯣꯡ ꯆꯨꯗ꯭ꯔꯗꯤ ꯁꯥꯃꯟꯕꯒꯤ ꯑꯩꯈꯣꯏ ꯑꯩꯈꯣꯏꯁꯦ ꯃꯤꯁꯦ ꯑꯥ ꯄꯦꯟꯕ ꯂꯩꯇꯦꯗ ꯀꯝꯄ꯭ꯂꯦꯟ ꯈꯛꯇꯅꯤꯗ ꯑꯩꯈꯣꯏꯒꯤ
ꯑꯆꯨꯝꯃꯦ ꯍꯣꯏ ꯄ꯭ꯂꯦꯟ ꯈꯛꯇ ꯅꯣꯡ ꯆꯨꯔꯁꯨ ꯌꯥꯝꯅ ꯆꯨꯋꯦ ꯍꯥꯏꯌꯦ ꯫ ꯅꯨꯡꯁꯥ ꯁꯥꯔꯁꯨ ꯌꯥꯝꯅ ꯁꯥꯏ ꯍꯥꯏꯌꯦꯀꯣ ꯫
ꯍꯣꯏ ꯀꯔꯤꯁꯨ ꯄꯦꯟꯕ ꯂꯩꯇꯕꯅꯤ ꯫
ꯑꯗꯣ ꯑꯗꯨꯝ ꯈꯥꯡꯕ ꯇꯥꯔꯦ ꯑꯩꯈꯣꯏꯁꯦ ꯫
ꯍꯣꯏ
ꯎꯝ ꯀꯅꯥ ꯀꯅꯥ ꯂꯩꯒꯦ ꯍꯟꯗꯛꯇꯤ ꯫
ꯑꯩꯈꯣꯏ ꯏꯅꯧ ꯏꯅꯧꯈꯣꯏꯒ ꯂꯩꯌꯦ ꯏꯅꯧꯈꯣꯏ ꯂꯥꯏꯔꯤꯛ ꯇꯝꯕꯀꯣ ꯫
ꯑꯣ
ꯑꯗꯨ ꯑꯩꯅ ꯑꯍꯟ ꯑꯣꯏꯔꯒ ꯑꯗꯨꯝ ꯂꯩꯌꯦ ꯫
ꯑꯣ
ꯃꯄꯥꯟꯗꯤ
ꯃꯄꯥꯟꯗꯀꯣ
ꯍꯣꯏ
ꯎꯝ ꯐꯩꯌꯤ ꯐꯩꯌꯦ ꯑꯗꯨꯁꯨ
ꯎꯝ ꯌꯨꯝꯗꯣ ꯎꯝ ꯍꯣꯏ ꯍꯥꯏꯌꯣ ꯊꯕꯛꯁꯨ ꯫ ꯇꯧꯕꯔ꯭ꯥ ꯊꯕꯛ ꯇꯧꯗꯦ ꯇꯧꯗꯦꯗ ꯍꯧꯖꯤꯛꯀꯟꯅꯀꯣ ꯑꯗꯨꯝ ꯫
ꯑꯥ
ꯑꯥ ꯑꯥ ꯍꯧꯖꯤꯛ ꯀꯟꯅ ꯍꯧꯔꯤ ꯫
ꯑꯣ
ꯑꯩꯒꯤ ꯂꯥꯔꯤꯛ ꯂꯣꯏꯔꯒꯀꯣ꯫
ꯅꯨꯡꯉꯥꯏꯕꯅꯦꯗꯥ ꯊꯕꯛ ꯇꯧꯕꯁꯨ ꯀꯣ ꯫
ꯍꯣꯏ
ꯑꯗꯨꯝ ꯌꯨꯝꯗ ꯫ ꯗꯨꯝ ꯂꯩꯕ ꯍꯦꯟꯅꯗꯤ ꯊꯕꯛ ꯇꯧꯔꯒ ꯑꯗꯨꯝ ꯆꯠꯄꯗꯣ ꯫ ꯑ ꯋꯥꯁꯨ ꯋꯥꯏꯌꯦ ꯅꯨꯡꯁꯨ ꯅꯨꯡꯉꯥꯏꯌꯦ ꯫
ꯎꯝ ꯀꯔꯤꯁꯨ ꯇꯧꯗ꯭ꯔꯒ ꯌꯨꯝꯗ ꯂꯩꯕꯁꯨ ꯋꯥꯕꯅꯦ
ꯑꯗꯨꯅꯦ
ꯋꯥꯔꯁꯨ ꯃꯄꯥꯟ ꯊꯣꯛꯄꯅ ꯅꯨꯡꯉꯥꯏꯌꯦꯕ
ꯎꯝ ꯈꯨꯟꯗ ꯂꯩꯕ ꯍꯦꯟꯅꯗꯤꯀꯣ ꯈꯨꯟꯗ ꯂꯩ ꯕꯅꯥ ꯑꯗꯨꯝ ꯊꯕꯛ ꯁꯨꯗ꯭ꯔꯁꯨ ꯈꯔ ꯑꯗꯨꯝ ꯅꯨꯡꯉꯥꯏꯗꯅ
ꯗꯥꯅꯥ ꯑꯍꯣꯏ
ꯃꯄꯥꯟꯗ ꯂꯩꯕꯅ ꯊꯕꯛ ꯇꯧꯗ꯭ꯔꯗꯤ ꯑꯃꯨꯛ ꯅꯨꯡꯉꯥꯏꯇꯕ ꯆꯠꯐꯝꯁꯨ ꯂꯩꯇꯕ ꯑꯩꯈꯣꯏ ꯃꯔꯨꯞꯁꯤꯡꯗꯤ ꯑꯗꯨꯝ ꯊꯕꯛ ꯇꯧꯅꯕꯅꯦꯅꯀꯣ
ꯎꯝ
ꯎꯝ ꯊꯕꯛ ꯆꯠꯄꯅ ꯑꯗꯨꯝ ꯅꯨꯡꯉꯥꯏꯕꯅꯦ ꯁꯦꯟꯁꯨ ꯐꯪꯉꯦ
ꯍꯣꯏ ꯋꯥꯔꯁꯨ ꯅꯨꯡꯉꯥꯏꯕ
ꯍꯣꯏ ꯋꯥꯔꯁꯨ ꯑꯗꯨꯝ ꯅꯨꯡꯉꯥꯏꯕ ꯃꯔꯨꯞꯁꯨ ꯑꯗꯨꯝ ꯐꯪꯉꯦꯕꯀꯣ ꯑꯅꯧ ꯑꯅꯧꯕ ꯃꯔꯨꯞꯁꯨ ꯑꯗꯨꯝ ꯈꯪꯅꯕꯅꯦ
ꯎꯝ ꯍꯣꯏ ꯆꯨꯝꯃꯦ ꯅꯨꯉꯣꯏꯕꯅꯦ ꯎꯝ
ꯥꯉꯥꯡꯁꯤꯡꯁꯨ ꯈꯪꯅꯕ ꯑꯩꯈꯣꯏꯒꯤ ꯃꯤꯁꯤꯡꯁꯨ ꯑꯗꯨꯝ ꯈꯪꯅꯕ ꯌꯥꯝ ꯅꯨꯡꯉꯥꯏ
ꯎꯝ ꯅꯨꯉꯥꯏꯕꯅꯦꯗ ꯍꯣꯏ
ꯍꯨꯝ
ꯅꯨꯡꯉꯥꯏꯕꯅꯤ ꯀꯔꯤ ꯀꯔꯤ ꯏꯟꯁꯥꯡꯅ ꯆꯥꯔꯦ ꯍꯧꯖꯤꯛ ꯑꯩꯈꯣꯏꯒꯤ ꯃꯇꯝꯗ ꯑꯩꯈꯣꯏꯒꯤ ꯃꯐꯝꯗ ꯎꯝ
ꯑꯩꯈꯣꯏꯁꯤꯗꯤ ꯍꯧꯖꯤꯛꯁꯦ ꯁꯨꯔꯦꯗ
ꯅꯥ ꯎꯝ ꯍꯧꯖꯤꯛ ꯃꯇꯝꯒꯤ ꯏꯟꯁꯥꯡ ꯆꯥꯕ꯭ꯔꯥ?
ꯍꯣꯏ ꯃꯇꯝꯒꯤ ꯌꯦꯡꯁꯥꯡꯅꯦ ꯆꯥꯔꯤꯁꯦ ꯍꯋꯥꯏ ꯕꯤꯟꯁ ꯀꯨꯝꯕꯗꯣꯀꯣ ꯆꯝꯐꯨꯠ ꯍꯋꯥꯏꯒꯨꯝꯕ ꯑꯠ ꯑꯗꯨꯒ ꯑꯥ ꯀꯔꯤꯔꯥ ꯑꯃ ꯑꯈꯥꯕ ꯑꯃ ꯂꯩꯕꯗꯣ
ꯀꯩꯒꯤꯅꯣ ꯑꯍꯣꯏ ꯑꯥ ꯈꯥꯃꯦꯟ ꯈꯥꯃꯦꯟ ꯈꯥꯕ ꯍꯥꯏꯕꯗꯨꯔꯥ?
ꯑꯥꯎ ꯈꯥꯃꯦꯟ ꯑꯈꯥꯕ ꯈꯥꯃꯦꯟ ꯑꯁꯤꯟꯕ ꯀꯣ ꯑꯗꯣꯁꯤꯡꯗꯣ ꯃꯌꯥꯝ ꯂꯩꯈ꯭ꯔꯦ ꯍꯟꯗꯛꯇꯤ ꯅꯣꯡꯁꯨ ꯐꯖꯟꯅꯥ ꯃꯔꯛ ꯃꯔꯛ ꯃꯔꯛꯇ ꯑꯗꯨꯝ ꯆꯨꯕꯅꯦꯅ ꯍꯦꯟꯖꯥꯡ ꯅꯥꯄꯤꯁꯤꯡꯁꯦ
ꯎꯝ
ꯑꯝꯅ ꯐꯩꯌꯦ ꯍꯟꯗꯛꯇꯤ
ꯑꯣ ꯅꯨꯡꯉꯥꯏꯔꯝꯒꯅꯤ ꯑꯗꯨꯗꯤ
ꯍꯣꯏ ꯍꯣꯏ ꯍꯧꯖꯤꯛꯁꯦ ꯗꯥꯜ ꯒꯨꯝꯕꯗꯤ ꯆꯥꯕ ꯇꯣꯛꯈ꯭ꯔꯦ꯫
ꯑꯣ
ꯌꯥꯝꯅ ꯅꯧꯅ ꯅꯧꯅꯞ ꯄꯨꯔꯛꯄꯅꯦꯅꯀꯣ ꯍꯦꯟꯖꯥꯡ ꯅꯥꯄꯤ ꯅꯤꯡꯁꯤꯡꯗꯣ ꯑꯗꯨꯝ ꯆꯥꯔꯒ ꯂꯩꯌꯦ
ꯑꯣ ꯍꯧꯒꯅꯤ ꯍꯧꯖꯤꯛ ꯃꯇꯝꯒꯤ ꯏꯟꯁꯡ ꯍꯧꯖꯤꯛ ꯃꯇꯝꯅꯦ ꯂꯧ ꯇꯧꯕ ꯈꯣꯏꯁꯨ ꯅꯨꯡꯉꯥꯏꯕ
ꯑꯧ ꯍꯣꯏ ꯍꯣꯏ
ꯎꯝ ꯏꯟꯁꯥꯡ ꯃꯇꯝꯒꯤ ꯏꯟꯁꯥꯡ ꯎꯝ
ꯎꯝ ꯍꯧꯖꯤꯛꯁꯦ ꯑꯩꯗꯤ ꯑꯁꯦ ꯆꯠꯂꯤꯕꯁꯦ ꯂꯧ ꯂꯧꯕꯨꯛ ꯃꯅꯥꯛꯇꯅꯦꯕꯀꯣ
ꯑꯥ ꯑꯣ
ꯂꯧ ꯇꯧꯕꯅꯤꯅ ꯌꯥꯝ ꯅꯨꯡꯉꯥꯏꯅ ꯊꯕꯛ ꯁꯨꯋꯦ ꯏꯟꯖꯤꯟꯒꯨꯝꯕ ꯈꯣꯏꯕ ꯑꯗꯨꯒ ꯑꯥ ꯀꯩ ꯀꯩꯅꯣ ꯃꯌꯥꯝ ꯇꯧꯋꯦ ꯂꯧꯕꯨꯛꯇ ꯏꯪꯅ ꯆꯤꯛꯅ ꯊꯕꯛ ꯇꯧꯋꯦ ꯇꯣꯝꯕꯤꯁꯤꯡꯁꯦ ꯇꯕ꯭ꯔꯥ ꯍꯦꯜꯂꯣ ꯍꯦꯜꯂꯣ ꯅꯈꯣꯟ